ꯎꯝ ꯍꯜꯂꯣ
ꯇꯥꯈ꯭ꯔꯦꯍꯦ ꯇꯥꯈ꯭ꯔꯦꯍꯦ ꯇꯥꯔꯦ ꯍꯥꯏꯕꯅꯤꯗ
ꯅꯪꯅ ꯉꯔꯥꯡꯅ ꯑꯃ ꯄꯤꯔꯛꯏꯀꯣ
ꯎꯝ ꯄꯤꯔꯛꯄ ꯍꯥꯏꯕꯗꯤ
ꯀꯣꯜ ꯇꯧꯋꯣꯅ
ꯑꯥ ꯑꯥ
ꯑꯗꯨ ꯅꯕꯥꯟꯅꯤ ꯈꯪꯅꯗꯕ꯭ꯔꯥ
ꯈꯪꯅ ꯈꯪꯅꯗꯕ ꯃꯥꯜꯂꯦ ꯈꯪꯗꯦ ꯈꯪꯅꯔꯝꯕꯅꯤ ꯈꯪꯅꯕ ꯑꯣꯏꯔꯝꯒꯗꯧ ꯃꯥꯜꯂꯦ ꯑꯩ ꯄꯤꯕ ꯍꯥꯏꯔꯗꯤ ꯎꯝ ꯀꯩꯗꯧꯔꯦ ꯍꯨꯟꯇꯥ
ꯌꯥꯝ ꯅꯨꯡꯉꯥꯏꯕ ꯃꯤ ꯑꯣꯏꯔꯝꯃꯤ
ꯎꯝ ꯀꯔꯝꯕ ꯃꯑꯣꯡꯒ ꯑꯣꯏꯔꯛꯄ꯭ꯔꯥ
ꯃꯥꯒꯤꯁꯨ ꯑꯩꯅ ꯁꯕꯦꯟ ꯇꯥꯏꯝꯁꯀꯨꯝꯕꯗꯤ ꯄꯤꯛ ꯎꯞ ꯇꯧꯕꯤꯈ꯭ꯔꯦ ꯑꯩꯒꯤ ꯑꯩ ꯃꯉꯣꯟꯗꯒꯤꯗꯤ ꯐꯣꯔ ꯇꯥꯏꯝꯁꯀ ꯇꯧꯔꯝꯒꯅꯤ ꯑꯩꯅ ꯐꯪꯕ
ꯎꯝ ꯎꯝ ꯑ ꯄꯨꯔꯥ ꯋꯥꯔꯤ ꯅꯨꯡꯉꯥꯏꯕ ꯆꯥꯡꯁꯦ
ꯑꯁ ꯃꯥꯇꯤ ꯑꯩꯉꯣꯟꯗ ꯉꯥꯎꯈ꯭ꯔꯕ ꯃꯥꯜꯂꯦꯒ ꯑꯍꯑꯍ
ꯇꯧꯒꯦ ꯍꯥꯏ
ꯄꯪꯒꯤ ꯇꯧꯕꯅꯦ ꯁꯤꯔ ꯊꯔꯒꯗ ꯉꯒ ꯍꯥ
ꯑꯗꯨ ꯅꯨꯄꯥꯔꯣ ꯆꯥꯛ ꯇꯔꯥꯥꯟꯈꯛ ꯉꯥꯡꯈ꯭ꯔꯕꯣ
ꯅꯠꯇꯌꯦ ꯑꯕꯨ ꯍꯥꯏꯕꯅꯦꯔ ꯆꯠꯂꯗꯤ ꯏꯕꯥꯅꯤ ꯑꯁ ꯗꯤꯜ ꯂꯦꯟꯅꯕꯗ ꯁꯤꯗꯧꯔꯦ
ꯀꯗ ꯑꯣꯏꯕꯜꯂꯤꯂꯤꯌꯥꯅꯕ
ꯎꯝ
ꯗꯤꯜꯂꯤ ꯂꯩ ꯍꯥꯏꯕ
ꯌꯥꯝ ꯅꯨꯡꯉꯥꯏꯌꯦ ꯃꯅ ꯍꯥꯏꯅꯤꯅꯦ ꯑꯩꯅ ꯃꯤ ꯑꯃꯅ ꯄꯤꯔꯛꯄꯅꯦ ꯍꯥꯏꯕ ꯑꯗꯨꯗ ꯑꯁ ꯑꯗꯨ ꯃꯤꯗꯣ ꯑꯃꯨꯔꯛ ꯊꯦꯡꯀ꯭ꯌꯨ ꯍꯥꯏꯗꯨꯗꯤ ꯌꯥꯎꯔꯣꯏꯒꯣꯏ
ꯌꯥꯏ ꯌꯥꯏ ꯀꯔꯝ ꯀꯔꯝꯕ ꯕ ꯔꯦꯗꯤ ꯅꯩꯅꯊꯈ꯭ꯔꯦ
ꯑ ꯀꯔꯤ ꯑꯣꯏꯔꯤꯅꯤ ꯍꯥꯟꯅꯗꯤ ꯅꯩꯈ꯭ꯔꯦ ꯑꯩꯅ ꯍꯪꯉꯨꯅ ꯍꯪꯉꯨꯅ ꯃꯉꯣꯟꯗ
ꯑ ꯑꯩꯗꯤ ꯍꯪꯉꯔꯣꯏꯍꯦ ꯍꯪꯕ ꯌꯥꯗ꯭ꯔꯦ ꯑꯗꯨ ꯅꯨꯄꯥꯗꯨꯗꯤ
ꯈꯔꯤꯒꯤꯔꯥ
ꯅꯠꯇꯕ ꯑꯗꯨꯝ ꯍꯪꯅꯤꯡꯗ꯭ꯔꯦ
ꯁꯤꯡꯒꯜ ꯄꯤꯁꯅꯦꯌꯦ ꯃꯥꯖꯦ
ꯎꯝ ꯎꯝ
ꯎꯝ
ꯑꯗꯨꯅ ꯁꯤꯡꯒꯜ ꯄꯤꯁꯅꯤ ꯑꯩꯈꯣꯏꯗ ꯂꯩꯈ꯭ꯔꯁꯤꯒ ꯍꯥꯏꯔꯛꯄ꯭ꯔꯥ
ꯁꯦꯝ ꯁꯦꯝ ꯀꯩꯅꯣꯅꯦ ꯆꯍꯤ ꯁꯦꯝ ꯃꯅꯕꯅꯦꯕ ꯏꯕꯥꯅꯦ
ꯆꯍꯤ ꯆꯍꯤ ꯑꯃꯅꯤꯅ ꯄꯨꯔꯥ ꯅꯨꯄꯥꯅꯤꯒꯤ ꯋꯥꯔꯤꯁꯤ ꯌꯥꯝ ꯅꯨꯡꯉꯥꯏꯔꯃꯅꯤꯅꯦ ꯑꯗꯨꯗꯤ
ꯑꯗꯨꯒ ꯐꯦꯃꯤꯂꯤ ꯃꯦꯝꯕꯔꯁꯨ ꯑꯗꯨꯝ ꯃꯥꯟꯅꯈ꯭ꯔꯕ ꯑꯩꯈꯣꯏꯁꯦ
ꯎꯝ ꯍꯝ
ꯑꯩ ꯌꯥꯝ ꯅꯣꯡ ꯄꯤꯌꯨ
ꯌꯥꯝ ꯆꯥꯕ ꯑ ꯋꯥꯔꯤ ꯁꯥꯟꯅꯕ ꯅꯨꯡꯉꯥꯏꯕ꯭ꯔꯥ ꯑꯗꯨꯝ
ꯅꯨꯡꯉꯥꯏꯌꯦ
ꯑꯣ ꯎ ꯍꯥꯏꯔꯛꯑꯣ ꯍꯥꯏꯔꯛꯑꯣ ꯑꯦ ꯀꯩꯅꯣ
ꯀꯔꯤ ꯍꯥꯏ ꯍꯥꯏꯅꯤꯡꯉꯥꯏ ꯂꯩꯇꯦ ꯑꯩ ꯀꯞꯅꯤꯡꯉꯦꯍ ꯅꯁꯨꯖꯤ ꯅꯅꯨꯡꯏ ꯑꯁ ꯑꯩꯒ ꯆꯥꯏꯗꯒꯦ ꯕꯤꯇ ꯑꯣꯏꯔ ꯂꯩꯗꯤ
ꯑꯁ ꯀꯩꯗꯧꯕꯒꯤꯔꯣ ꯕꯤꯇꯦꯛꯁꯦ
ꯄꯣꯀꯟ ꯍꯥꯍ ꯨꯞꯄꯤ
ꯎ
ꯊꯃꯣꯏ ꯀꯥꯏꯈ꯭ꯔꯦ
ꯑꯠꯆꯥ ꯑꯠꯆꯥ ꯀꯔꯝ ꯇꯅꯥꯟꯅꯅꯣ ꯀꯥꯏꯔꯤꯕꯁꯦ
ꯑꯩꯕꯨ ꯍꯥꯏꯕ
ꯑꯗꯣ ꯀꯥꯏꯔꯤꯕ ꯃꯔꯝ ꯍꯥꯏꯕꯁꯨ ꯂꯩꯗꯅ
ꯑꯁ ꯃꯔꯝꯁꯦ ꯌꯥꯝ ꯅꯣꯛꯁꯨ ꯅꯣꯛꯅꯤꯡꯕ ꯃꯔꯝꯅꯦꯕ ꯑꯩꯅ ꯇꯧꯕꯅ ꯑꯩꯅ ꯐꯪꯕ ꯍꯥꯏꯗꯨꯅꯦꯕ
ꯎꯝꯝ ꯍꯥꯏꯌꯣ ꯍꯥꯏꯌꯣ
ꯃꯤꯅ ꯔꯤꯚꯦꯟꯁ ꯂꯧꯔꯛꯄ ꯑ
ꯎꯝꯍꯨꯝ
ꯑꯗꯨꯝ ꯑꯩꯅ ꯇꯧꯔꯤꯉꯩꯗꯗꯤ ꯑꯩ ꯀꯩꯝ ꯈꯟꯗꯕ ꯃꯤꯅ ꯔꯤꯕꯦꯟꯁ ꯂꯧꯔꯛꯄ ꯀꯥꯟꯗꯗꯤ ꯊꯃꯣꯏ ꯅꯥꯈ꯭ꯔꯕ
ꯌꯥꯏ ꯌꯥꯏ ꯀꯔꯝꯕ ꯃꯈꯜꯒꯤꯅꯣ ꯃꯈꯜ ꯀꯔꯝꯕ ꯃꯑꯣꯡꯅꯣ ꯁꯤꯅꯤꯗ
ꯃꯑꯣꯡꯗ
ꯑꯝ
ꯅꯪꯁꯨ ꯆꯨꯝꯃꯦ ꯂꯥꯜꯂꯦ ꯍꯦꯠ ꯈꯜꯂꯣꯕ
ꯍꯥꯏꯔꯛꯀꯦ ꯍꯥꯏꯔꯛꯀꯦ ꯁꯖꯦꯁꯟꯁꯨ ꯄꯤꯔꯛꯀꯦ
ꯁꯨꯃꯥꯏꯅ ꯇꯧꯕ ꯑꯁꯤꯗꯒꯤꯀꯣ
ꯎꯝ
ꯃꯤ ꯑꯃꯥ ꯈꯪꯅꯕ
ꯎꯝ ꯎꯝ
ꯃꯥꯁꯨ ꯇꯧꯕ ꯀꯣ ꯃꯥ ꯑꯗꯨꯕꯨ ꯃꯥꯗꯤ ꯑꯃ ꯈꯛꯇ ꯑꯣꯏꯕ
ꯎꯝ ꯎꯝ
ꯑꯗꯨ ꯑꯩꯗꯤ ꯌꯥꯝꯃꯤꯗꯅ ꯃꯥꯅ ꯇꯧꯔꯛꯄ ꯈꯨꯗꯤꯡꯒꯤ ꯕꯤꯖꯤ ꯀꯔꯤ ꯀꯔꯥꯡ ꯑꯗꯨꯝ ꯂꯩꯕ
ꯎꯝ
ꯎꯟ ꯑ ꯐꯥꯔꯁ ꯇꯥꯏꯝ ꯑꯃꯔꯛ ꯎꯟꯅꯈ꯭ꯔꯦ
ꯎꯝ
ꯑꯗꯨꯒ ꯎꯅꯔꯛꯄ ꯃꯇꯨꯡꯗ ꯑꯩꯈꯣꯏ ꯑꯅꯤꯁꯦ ꯑꯗꯨꯝ ꯎꯟꯅꯁꯤ ꯑꯃꯨꯛꯀ ꯍꯥꯏꯕ
ꯎꯝ ꯍꯨꯝ
ꯑꯩꯅꯗꯤ ꯑꯁꯤꯗ ꯄꯨꯔꯥ ꯂꯨꯞꯈ꯭ꯔꯕ
ꯎꯝ ꯎꯝ
ꯇꯧꯔꯛꯂꯁꯨ ꯄꯥꯏꯗꯕ ꯑꯗꯨꯒ ꯀꯩꯅꯣ ꯇꯧꯔꯁꯨ ꯁꯨꯄꯥꯏ ꯄꯥꯏꯗꯕ ꯑꯗꯨꯝ ꯕꯤꯖꯤꯒꯨꯝꯕ ꯀꯩꯒꯨꯝꯕ ꯉꯥꯛꯇ ꯂꯩꯈ꯭ꯔ ꯂꯩꯍꯟꯈ꯭ꯔꯕ ꯂꯩꯈ꯭ꯔꯕ ꯑꯗꯣ ꯑꯩꯁꯨ ꯑꯁꯤꯒꯤꯗꯣ ꯑꯑꯁ ꯁꯦꯁ ꯑꯁꯤꯒꯤ ꯀꯩꯅꯣꯁꯤꯗ ꯑꯩ ꯂꯣꯏꯗꯕ ꯌꯥꯗꯦ ꯒꯤ ꯏꯁꯇꯥꯥꯔꯗ ꯑꯦꯝ ꯇꯧꯔꯒ ꯍꯣꯔꯦꯟ ꯈꯔ ꯍꯥꯡꯕ ꯀꯥꯟꯗ ꯀꯣꯜ ꯇꯧꯕꯤꯕ ꯑꯗꯨꯝ ꯇꯧꯕ
ꯎꯥꯝ
ꯑꯗꯨꯗꯒꯤ ꯃꯥꯁꯤ ꯁꯥꯎꯔꯤꯗꯅ ꯇꯣꯛꯈ꯭ꯔꯣ ꯍꯥꯏꯕ ꯑꯩꯅ ꯇꯣꯛꯂꯣꯏꯌꯦ ꯍꯥꯏꯕ ꯑꯁꯤ ꯑ ꯂꯣꯏꯒꯗꯧꯔꯦ ꯁꯤ ꯂꯣꯏꯈ꯭ꯔꯥ ꯃ ꯇꯨꯡꯗ ꯐꯖꯅ ꯃꯄꯨꯡ ꯐꯥꯅ ꯀꯩꯅꯣ ꯇꯧꯁꯦꯕ
ꯑꯣ ꯑꯣ ꯑꯣ ꯍꯣ
ꯑꯗꯨꯗꯒꯤ ꯃꯥꯁꯦ ꯍꯧꯖꯤꯛꯁꯦ ꯑꯩꯉꯣꯟꯗ
ꯎꯝ
ꯉꯔꯥꯡ ꯅꯨꯡꯃꯤꯗꯥꯡꯁꯦ ꯐꯣꯟ ꯇꯧꯔꯛꯏ ꯏꯕꯥꯅꯤ ꯈꯠꯅꯔꯦꯕꯀꯣ
ꯎꯝ ꯎꯝ
ꯑꯩꯅ ꯐꯥꯔꯁ ꯕ꯭ꯂꯣꯛ ꯊꯝꯈ꯭ꯔꯦꯕ ꯃꯉꯣꯟꯗ ꯑꯗꯒꯤ ꯒ꯭ꯔꯨꯞꯇ ꯆꯪꯂꯒ ꯐꯣꯟ ꯇꯧꯔꯣ ꯈꯣꯠꯂꯣ ꯍꯥꯏꯔꯦꯗꯅ
ꯎꯝ
ꯑꯗꯨꯒꯤ ꯑꯩꯁꯦ ꯑꯃꯨꯛꯀ ꯍꯥꯡꯈ꯭ꯔꯦ ꯍꯥꯡꯂꯒ ꯋꯥꯔꯤ ꯁꯥꯟꯅꯈ꯭ꯔꯦ ꯑꯗꯨꯒ ꯉꯁꯤꯁꯦ ꯑꯩꯅ ꯐꯣꯟ ꯑꯗꯨꯝ ꯇꯧꯕ ꯀꯥꯟꯗ ꯃꯥꯁꯦ ꯕꯤꯖꯤ ꯀꯔꯤ ꯀꯔ ꯑꯗꯨꯝ ꯂꯩꯍꯟꯈ꯭ꯔꯦꯕ ꯑꯗꯒꯤ ꯑꯩꯅ ꯀꯅꯥꯒ ꯋꯥꯔꯤ ꯁꯥꯟꯅꯕ꯭ꯔꯥ ꯍꯥꯏꯔꯒ ꯑꯁꯤꯗ ꯁꯥꯟꯅꯕꯅꯤ ꯃꯥꯁꯨ ꯍꯧꯔꯛꯈ꯭ꯔꯦꯕ ꯁꯥꯟꯅꯕ ꯌꯥꯗ꯭ꯔꯕꯗꯣ ꯃꯥꯒꯤ ꯂꯣꯏꯈ꯭ꯔꯕꯗꯣ
ꯎꯝ ꯎꯝ
ꯑꯗꯨꯒꯤ ꯑꯩꯁꯤ ꯌꯥꯝ ꯁꯥꯎꯅꯤꯡꯈ꯭ꯔꯦꯕꯀꯣ
ꯎꯝ
ꯁꯥꯎꯅꯤꯡꯂꯒ ꯑꯩꯅ ꯎꯝ ꯋꯥ ꯑꯊꯤꯕ ꯌꯥꯝ ꯍꯥꯏꯈ꯭ꯔꯦꯕ
ꯎꯝ ꯎꯝ
ꯑꯗꯨ ꯃꯥꯗꯤ ꯇꯧꯒꯦ ꯌꯧꯅ ꯇꯧꯕꯅꯦꯕꯀꯣ
ꯍꯣꯏ ꯍꯣꯏ ꯍꯣꯏ
ꯑꯗꯣ ꯑꯩꯅ ꯍꯧꯖꯤꯛꯇꯤ ꯃꯥꯁꯦ ꯑꯩꯈꯣꯏꯅꯤ ꯈꯠꯅꯔꯒ ꯐꯣꯟꯁꯦ ꯄꯥꯏꯗ꯭ꯔꯦꯕ ꯃꯥ ꯑꯩꯒꯤ
ꯎꯝ ꯎꯝ
ꯑꯗꯣ ꯋꯥꯟ ꯗꯦ ꯈꯛꯇ ꯉꯥꯏꯔꯤꯕꯅꯤ ꯄꯨꯡ ꯈꯥꯏꯒꯤꯅꯦꯕ ꯑꯗꯣ ꯑꯩꯅ ꯇꯧꯔꯤꯞ ꯅꯍꯥꯟꯅ ꯇꯧꯔꯤꯕ ꯍꯣꯏ ꯑꯁꯤ ꯊꯕꯛꯀꯤꯗꯤ ꯊꯕꯛꯅꯦꯕ ꯑꯩ ꯋꯥꯈꯟ ꯑꯗꯨ ꯃꯉꯣꯟꯗ ꯑꯩ ꯁꯣꯔꯤꯁꯦ ꯁꯨꯡꯍꯥꯏ ꯍꯥꯏꯅꯤꯡꯗꯕ
ꯑꯗꯨ ꯑꯗꯨꯗ ꯑꯥ ꯀꯩꯁꯨꯨ ꯃꯥꯋꯥ ꯂꯧꯔꯨꯅꯨꯗ ꯑꯩꯉꯣꯟꯗ ꯁꯦꯡꯅ ꯍꯥꯌꯨ ꯍꯥꯏꯔꯗꯤꯀꯣ ꯀꯩꯅꯣꯗ ꯎꯝ ꯑꯥ ꯑꯉꯥꯡꯔꯥ ꯑꯉꯥꯡꯔꯥ ꯍꯥꯏꯕꯗꯤ
ꯎꯝ ꯑꯩꯉꯣꯟꯗꯒꯤꯗꯤ ꯃꯥ ꯑꯩꯅꯗꯤ ꯑꯅꯤꯔꯛ ꯑꯅꯤ ꯍꯥꯜꯂꯁꯤ ꯆꯥꯍꯤ
ꯑꯥ ꯑꯗꯨꯗꯤ ꯌꯥꯝꯅ ꯒꯦꯞ ꯂꯩꯕꯗꯤ ꯅꯠꯇꯦꯅ
ꯎꯝ
ꯑꯗꯨ ꯑꯥꯁ ꯑ ꯀꯩꯅꯣ ꯑ ꯍꯧꯖꯤꯛꯇꯤ ꯀꯩꯁꯨ ꯌꯥꯝꯅ ꯍꯦꯟꯅ ꯍꯥꯏꯅꯅꯤꯡꯉꯥꯏ ꯂꯩꯇ꯭ꯔꯤꯅ ꯍꯧꯖꯤꯛ ꯐꯥꯎꯗꯤꯀꯣ ꯑꯁꯤꯁꯨ ꯑꯗꯨꯝ ꯇꯧꯔ ꯂꯩ ꯅꯨꯃꯤꯠ ꯑꯃ ꯑꯅꯤ ꯈꯤꯇꯪꯒꯤ ꯋꯥꯅꯤꯗꯅ ꯑꯩꯈꯣꯏꯁꯨ ꯑꯗꯨꯝ ꯇꯧꯕ ꯌꯦꯡꯁꯦ ꯂꯥꯏꯕꯛ ꯌꯦꯡꯁꯦ ꯍꯥꯏꯒꯗ꯭ꯔꯥ ꯗꯥꯎ ꯌꯦꯡꯁꯦ ꯍꯥꯏꯕꯒꯨꯝꯕꯅꯤꯅ
ꯎꯝ
ꯑꯗꯣ ꯀꯣꯛ ꯍꯦꯟꯅ ꯊꯥꯗꯅꯤꯡꯉꯥꯏ ꯂꯩꯇꯦꯕ ꯑꯁꯤꯗꯗꯤ ꯀꯣ ꯍꯦꯟꯅ ꯁꯥꯎꯅꯤꯡꯉꯥꯏ ꯑꯗꯨꯗ ꯍꯥꯏꯕꯁꯨ ꯃꯔꯝ ꯂꯩꯇꯦꯕꯅꯤꯗ ꯑꯗꯨꯒꯤ ꯀꯔꯤꯒꯨꯝꯕ ꯃꯀꯣꯛꯇꯣ ꯑꯁꯦꯡꯕ ꯊꯥꯗꯕ ꯑꯣꯏꯔꯗꯤ ꯃꯥ ꯇꯨꯃꯤꯟꯅ ꯑꯃꯨꯛ ꯀꯣꯜ ꯇꯧꯔꯛꯆꯅꯤꯗ ꯐꯣꯟ ꯇꯧꯔꯛꯆꯅꯤꯗ
ꯇꯧꯅ ꯇꯧꯔꯦ ꯑꯩꯅ ꯌꯥꯝ ꯑꯩꯁꯦ ꯆꯤꯟꯗꯤ ꯈꯔ ꯀꯟꯈ꯭ꯔ ꯀꯟꯕꯅꯦꯕ ꯑꯩ ꯈꯔ ꯁꯥꯎꯈ꯭ꯔꯗꯤ ꯍꯥꯏꯅꯤ ꯍꯥꯏꯔꯣ ꯈꯪꯗꯕꯗꫭ ꯃꯤꯒꯅ
ꯎꯝ ꯎꯝ
ꯑꯗꯨꯃꯥꯏꯅ ꯇꯧꯕ
ꯎꯝ
ꯑꯗꯨꯒꯤꯁꯨ ꯑꯣꯏꯔꯝꯒꯅꯤ ꯁꯥꯎꯕ ꯑꯗꯨꯕꯨ ꯃꯥꯅ ꯁꯥꯎꯔꯒ ꯁꯨꯃꯥꯏꯅ ꯇꯧꯕꯁꯤꯗꯤ ꯉꯁꯤ ꯈꯛꯇꯅꯦꯕ
ꯎꯝ ꯎꯝ ꯌꯥꯏ ꯌꯥꯏ ꯖꯥꯠꯖꯥꯠꯅꯤ
ꯄꯨꯡ ꯈꯔꯒꯤꯅꯦꯕ
ꯍꯣꯏ ꯑꯁꯨ ꯎꯝ
ꯑꯩꯈꯣꯏ ꯑꯅꯤꯒꯤ ꯃꯌꯥꯏꯗ ꯈꯔ ꯊꯥꯔꯠ ꯄꯥꯔꯁꯟ ꯑꯃ ꯌꯥꯎꯕꯀꯣ
ꯎꯝ ꯎꯝ ꯎꯝ
ꯑꯗꯨꯗꯁꯨ ꯇꯧꯕꯅꯦꯕ ꯃꯥꯒꯤ ꯃꯌꯥꯝꯕ ꯑꯗꯨꯅꯁꯨ ꯑꯗꯨꯝ ꯇꯧꯔꯛꯄ ꯑꯗꯨꯗ ꯃꯥ ꯒꯤ ꯋꯥꯗꯣ ꯈꯔ ꯍꯥꯏꯕꯀꯣ ꯑꯗꯨ ꯑꯩꯅ ꯆꯨꯝꯕ꯭ꯔꯥ ꯆꯨꯝꯗꯕꯔꯥ ꯃꯉꯣꯟꯗ ꯑꯗꯨꯝ ꯍꯪꯕ ꯀꯥꯟꯗ ꯌꯥꯝ ꯃꯥꯒꯤ ꯃꯌꯥꯝꯕꯒ ꯄꯥꯎ ꯐꯥꯎꯅꯩꯅ ꯈꯔ
ꯎꯝ ꯎꯝ ꯎꯝ ꯎꯝ ꯎꯁꯨ ꯎꯅꯈ꯭ꯔꯕ ꯑꯃꯔꯛꯇꯤ
ꯎꯝ
ꯑꯗꯨ ꯎꯅꯕ ꯀꯥꯟꯗꯤ ꯀꯔꯝꯕ ꯇꯥꯏꯞ ꯑꯣꯏ ꯃꯑꯣꯡꯁꯦ
ꯑꯩꯈꯣꯏ ꯑꯅꯤꯁꯦ ꯎꯅꯩ ꯎꯅꯔꯒ ꯃꯥꯅ ꯃꯌꯨꯝꯗ ꯄꯨꯍꯜꯂꯦ ꯄꯨꯔꯒ ꯃꯃꯥ ꯈꯣꯏ ꯑꯩꯉꯣꯟꯗ ꯃꯁꯛ ꯈꯪꯍꯜꯂꯦ
ꯎꯝ ꯍꯨꯝ ꯍꯟꯗꯛ ꯈꯛꯇꯪꯒꯤ ꯋꯥꯔꯤꯅꯤꯀꯣ ꯅꯪꯒꯤꯁꯦ
ꯑꯥ ꯀꯨꯏꯗ꯭ꯔꯤ
ꯑꯆꯥ ꯃꯥꯁꯨ ꯃꯌꯨꯝ ꯐꯥꯎ ꯄꯨꯕꯤꯈ꯭ꯔꯕ
ꯑ
ꯑꯥ ꯑꯗꯨꯁꯨ ꯑꯁꯤꯗꯒꯤ ꯈꯪꯅꯔꯛꯄ
ꯎꯝ
ꯐꯖꯩ ꯃꯀꯣꯛꯇꯤ ꯊꯨꯍꯦ ꯃꯥꯁꯨ
ꯎꯝ ꯑꯗꯣ ꯃꯥꯅ ꯍꯥꯏꯔꯤꯖꯤꯅ ꯀꯅꯥꯁꯨ ꯋꯥꯔꯤ ꯁꯥꯟꯅꯈ꯭ꯔꯅꯨ ꯌꯥꯔꯦ ꯇꯨꯃꯤꯟ ꯂꯩꯔ‌ꯣ ꯐꯖꯅ ꯈꯪꯅꯁꯤ ꯁꯤꯅꯤ
ꯎꯝ ꯑꯗꯨ ꯅꯨꯃꯤꯠ ꯑꯃ ꯑꯅꯤ ꯈꯛꯇꯪꯒꯤ ꯋꯥꯅꯤꯗꯅ ꯅꯨꯃꯤꯠ ꯅꯨꯃꯤꯠ ꯑꯅꯤ ꯐꯥꯎꯕ ꯀꯩꯅꯣꯅꯦ ꯅꯨꯃꯤꯠ ꯑꯅꯤꯕꯨ ꯀꯩꯅꯣꯅꯦ ꯀꯩꯁꯨ ꯀꯥꯏꯕ ꯂꯩꯇꯦ ꯀꯩꯅꯣ
ꯃꯥꯅ ꯍꯥꯏꯖ‌ꯦ ꯐꯣꯟ ꯑꯦꯛꯆꯦꯟꯖ ꯇꯧꯔ ꯄꯥꯏꯁꯦ ꯍꯥꯏꯕ ꯑꯗꯣ ꯑꯩꯅꯗꯤ
ꯍꯣꯏꯅꯦ ꯑꯗꯨ ꯈꯔ ꯈꯔ ꯍꯦꯟꯅ ꯆꯪꯁꯤꯜꯂꯒ ꯍꯥꯏꯕꯅ ꯋꯥ ꯑꯃꯅꯦꯗꯅ ꯑꯗꯨꯒꯤ ꯑꯥꯏꯗꯤꯌꯥꯗꯣ
ꯎꯝ
ꯑꯗꯣ ꯍꯧꯖꯤꯛꯇꯤ ꯈꯔ ꯅꯧꯃꯜꯂꯤꯗꯅ
ꯑꯗꯨꯅꯦ ꯑꯗꯣ ꯈꯔꯁꯨ ꯋꯥꯈꯜ ꯑꯩꯁꯨ ꯌꯥꯝ ꯅꯨꯡꯉꯥꯏꯇꯕꯗꯤ ꯅꯠꯇꯕ ꯑꯗꯨꯏꯁꯨ ꯈꯔ ꯈꯪꯅꯔꯝꯃ ꯒ ꯀꯩꯅꯣ ꯇꯧꯕꯗꯤ ꯅꯨꯡꯉꯥꯏꯇꯦꯗꯅ ꯁꯨꯃꯥꯏ ꯇꯧꯕꯗ‌ꯣ ꯇꯥꯕꯔ‌ꯥ ꯍꯜꯂꯣ ꯍꯜꯂꯣ
ꯃꯈꯣꯟ ꯇꯥꯔꯤꯕ꯭ꯔꯣ
ꯇꯥꯏꯌꯦ
ꯑꯣ ꯃꯨꯛ ꯇꯥꯗꯕꯒꯨꯝ ꯇꯧꯕꯅꯦꯗꯤ ꯌꯥꯏ ꯌꯥꯏ ꯋꯥꯔꯤꯁꯦ ꯅꯨꯡꯉꯥꯏꯕ ꯍꯧꯔꯛꯑꯦ ꯐꯠꯖꯩ ꯄꯨꯔꯥ ꯑꯣꯟꯂꯥꯏꯟꯗꯩ ꯑꯣꯐꯂꯥꯏꯟ ꯆꯠ ꯄꯥ ꯍꯧꯈ꯭ꯔꯕꯅꯦꯕ ꯄꯨꯟꯁꯤꯁꯦ ꯑꯗꯨ ꯅꯨꯃꯤꯠ ꯈꯔ ꯈꯛꯇꯪ ꯈꯥꯡꯉ‌ꯣ ꯍꯥꯏꯕꯁꯨ ꯌꯥꯗꯕ
ꯑꯣ ꯑꯗꯨꯒꯅꯦ ꯃꯣꯏꯒꯤ ꯃꯌꯥꯝꯕꯗꯨꯅ ꯑꯩꯁꯦ ꯐꯥꯔꯁꯇꯗꯤ ꯃꯥꯗꯒꯤ ꯃꯌꯥꯝꯕꯗꯣ ꯑꯩꯗꯤ ꯃꯃꯟꯅꯤꯁꯦ ꯃꯆꯤꯟ ꯃꯅꯥꯎꯅꯤ ꯈꯪꯗꯕ
ꯑꯣ
ꯃꯌꯥꯝꯕꯁꯤꯒ ꯈꯔ ꯋꯥꯔꯤ ꯁꯥꯟꯅꯕ ꯀꯥꯟꯗ ꯉꯁꯥꯏ ꯑꯍꯟ ꯍꯥꯏꯕꯒ ꯀꯩꯅꯣꯗꯤ ꯃꯥꯟꯅꯗꯦꯗꯅ ꯑꯗꯨ ꯃꯣꯏꯁꯦ ꯃ ꯆꯤꯟ ꯃꯅꯥꯎꯅꯦ ꯍꯥꯏꯔꯒ ꯄꯣꯛꯃꯤꯟꯅꯕꯗꯤ ꯅꯠꯇꯕ ꯀꯥꯖꯤꯟ ꯑꯣꯏꯕ ꯃꯥꯅꯗꯤ ꯃꯥꯅꯁꯨ ꯃꯅꯥꯎꯅꯨꯄꯥꯒ ꯅꯨꯡꯁꯤꯅꯩ ꯈꯪꯗꯕ ꯑꯩꯁꯨ ꯃꯥꯡꯅꯤꯡꯕ ꯌꯥꯝꯃꯟꯗꯦ ꯈꯪꯗꯕ ꯋꯥꯔꯤ ꯁꯥꯟꯅꯔꯒ ꯈꯔ ꯀꯔꯤ ꯍꯥꯏꯁꯤꯔꯥ ꯔꯣꯃꯥꯟꯁꯀꯤ ꯔꯣꯝꯗꯗꯤ ꯈꯔꯗꯤ ꯆꯪꯈ꯭ꯔꯕ ꯑꯗꯨꯕꯨ ꯐꯣꯡꯗꯤꯁꯨꯨ ꯐꯣꯡ ꯐꯣꯡꯅꯅꯕ
ꯑꯥ
ꯑꯗꯨꯒ ꯂꯥꯁꯇ ꯑꯃꯒ ꯑꯩꯒ ꯎꯅꯕ ꯅꯨꯃꯤꯠꯁꯦ ꯐꯣꯟ ꯇꯧꯔꯛꯄ
ꯎꯝ
ꯀꯗꯥꯏ ꯆꯠꯄ꯭ꯔꯥ ꯍꯥꯏꯕ ꯑꯩꯗꯤ ꯏꯆꯝ ꯆꯝꯅ ꯑꯁꯤꯗꯒꯤ ꯃꯤ ꯑꯃꯒ ꯑꯆꯥꯄꯣꯠ ꯆꯥꯃꯤꯟꯅꯔꯨꯕꯅꯦꯕ ꯑꯗꯨ ꯀꯅꯥꯔꯥ ꯍꯪꯕ ꯑꯩꯁꯨ ꯏꯆꯝ ꯆꯝꯅ ꯑꯗꯨ ꯈꯨꯝꯃꯨꯔꯕ ꯑꯗꯨ ꯂꯥꯁꯇ ꯃꯥꯒꯤ ꯃꯅꯥꯎꯅꯨꯄꯥ ꯑꯣꯏꯔꯧꯈ꯭ꯔꯕ
ꯑꯥ
ꯑꯠꯁꯦ ꯅꯣꯏ ꯀꯩꯅꯣꯝ ꯅꯣꯏ ꯅꯣꯏ ꯌꯨꯝꯔꯣꯝꯒꯤ ꯃꯤ ꯑꯣꯏꯕꯩꯔꯣ ꯅꯛꯅꯕꯩꯔꯣ ꯀꯩꯅꯣꯅꯦ
ꯅꯨꯠꯇꯦ ꯅꯣꯏꯖꯥꯠꯅꯤ
ꯑꯗꯨ ꯅꯛꯅꯕ꯭ꯔꯣ ꯂꯥꯞꯅꯕ꯭ꯔꯣ ꯅꯣꯏ ꯂꯩꯕ ꯃꯐꯝꯒ
ꯊꯥ ꯍꯥꯏꯕ ꯌꯥꯒꯔꯒꯗꯤ
ꯑ ꯍꯥꯏꯗꯤ ꯍꯥꯏꯔꯅꯨ ꯑꯗꯨꯁꯨ ꯂꯥꯞꯄꯗꯤ ꯈꯔꯗꯤ ꯑꯗꯨꯝ ꯂꯞꯅꯕ꯭ꯔꯥ ꯍꯥꯏꯕꯅꯤꯅ
ꯑ ꯈ꯭ꯔꯥꯏꯗꯤ ꯂꯝꯂꯝꯅꯤ
ꯎꯝ ꯎꯝ